ꯍꯜꯂꯣ
ꯍꯜꯂꯣ
ꯍꯜꯂꯣ
ꯎꯝ ꯇꯥꯔꯕ ꯃꯌ°ꯛꯁ°ꯡꯅ
ꯑꯣ ꯇꯥꯏ ꯇꯥꯔꯦ ꯍꯧꯖꯤꯛꯇ ꯇꯥꯔꯦ
ꯑꯣ ꯈꯔ ꯇꯞꯄꯗꯧꯅ ꯇꯧꯋꯦ ꯁꯣꯝꯒꯤ ꯚꯣꯏꯁꯁꯦ
ꯑꯥ ꯑꯩꯒꯤꯗꯣ ꯑꯥ ꯐꯖꯅ ꯇꯥꯗꯕ꯭ꯔꯣ
ꯐꯣꯟ ꯂꯥꯞꯄꯩꯔꯥ ꯇꯥꯔꯦ ꯇꯥꯔꯦ ꯍꯧꯖꯤꯛ ꯑꯗꯨ ꯈꯤꯇꯪ ꯃꯌꯦꯛ ꯁꯦꯡꯅꯕꯨꯗꯤ ꯇꯥꯏꯌꯦꯕꯀꯣ ꯑꯗꯨꯗ ꯁꯥꯎꯟꯗꯣ ꯈꯤꯇꯪ ꯇꯞꯄꯩ ꯇꯥꯏꯞꯇ ꯇꯥꯕꯗ
ꯑꯩꯒꯤꯗꯤ ꯁꯦꯡꯅ ꯇꯥꯕꯣ
ꯃꯗꯨ ꯃꯥꯗꯣ ꯐꯣꯟꯗꯤ ꯂꯥꯞꯊꯣꯛꯇꯦꯑꯦ ꯑꯗꯨꯝ ꯀꯩꯅꯣ ꯇꯧꯅꯤꯡꯑ ꯑꯗꯨ ꯀꯃꯥꯏꯅ ꯇꯧꯅꯤ
ꯑꯣ ꯑꯩ ꯑꯩꯒꯤꯁꯤꯗꯤ ꯁꯦꯡꯅ ꯇꯥꯕꯤꯕ꯭ꯔꯥ
ꯑꯥ ꯇꯥꯏꯌꯦ ꯑꯥꯗꯨꯕꯨꯗꯤ ꯌꯥꯒꯗ꯭ꯔꯣ ꯁꯥꯟꯅꯕ
ꯌꯥꯏꯌꯦ ꯌꯥꯏ
ꯎꯝ ꯑꯝꯇꯩ ꯁꯨꯝ ꯇꯥꯒꯗ꯭ꯔꯥ ꯍꯥꯏꯕ ꯌꯥꯒꯗ꯭ꯔꯥ ꯁꯨꯝ
ꯌꯥ
ꯆꯥꯛ ꯆꯥꯔꯕꯣ ꯀꯩꯗꯧꯔꯝꯃꯤꯅꯣ
ꯆꯥꯛ ꯆꯥꯔꯦ ꯅꯣꯏ ꯆꯥꯔꯕꯣ ꯑꯩꯕꯨꯗꯤ ꯍꯤꯞꯄꯝꯕꯅꯦ
ꯎꯝ ꯆꯥꯔꯦ ꯑꯩꯗꯤ ꯆꯥꯔꯦ
ꯕꯗꯔꯗꯤ ꯀꯩ ꯃꯊꯦꯜ ꯆꯥꯔꯒꯦ
ꯑꯩꯗꯣ ꯏꯔꯣꯝꯕ ꯑꯃ ꯀꯥꯡꯉꯧ ꯑꯃ ꯅꯣꯏꯗꯤ
ꯑꯁ ꯑꯩꯈꯣꯏ ꯉꯁꯤꯗꯤ ꯄꯣꯛ ꯑꯣꯏꯅ ꯇꯧꯔꯦ
ꯑꯦꯍꯦ ꯑꯗꯨꯗꯤ ꯍꯥꯎꯇꯦꯅꯦ
ꯍꯥꯎꯇ꯭ꯔꯦ ꯑꯍꯥꯎꯕ ꯆꯥꯗꯕ ꯀꯨꯏꯔꯦꯅ ꯉꯁꯤꯗꯤ ꯆꯥꯒꯦꯅ ꯑ ꯆꯥ ꯃꯅꯤꯗ
ꯅꯪꯗꯤ ꯕꯣꯜ ꯌꯦꯡꯗ꯭ꯔꯣ
ꯑꯩꯗꯤ ꯕꯣꯜꯒ ꯄꯥꯡ ꯌꯦꯡꯗꯦꯗ ꯁꯨꯡꯌꯦꯡꯕꯨ ꯌꯦꯡꯗ꯭ꯔꯦꯗ
ꯑꯣ ꯃꯤꯗꯤ ꯌꯥꯝ ꯌꯦꯡꯅꯔꯦ ꯃꯔꯩꯒ ꯌꯥꯝ ꯌꯦꯡꯅꯍꯧꯋꯦ ꯑꯩ ꯑꯩ ꯈ ꯑꯗꯨꯝ ꯈꯔ ꯈꯔ ꯌꯦꯡꯉꯦ ꯌꯥꯝꯗꯤ ꯅꯠꯇꯦ
ꯉꯁꯤ ꯕꯣꯜꯗꯤ ꯂꯩꯌꯦ ꯍꯥꯏꯕ ꯀꯔꯝ ꯍꯥꯏ ꯇꯅꯣ ꯄꯨꯡ ꯀꯩꯅꯣ ꯕꯥꯔꯣ ꯃꯈꯥꯏ ꯍꯥꯏꯕ꯭ꯔꯥꯅꯣ
ꯎꯝ ꯏꯁꯄꯦꯟꯒ ꯕꯦꯜꯖꯤꯌꯝꯒ ꯂꯩꯕꯅꯤ
ꯀꯋ꯭ ꯇꯔ ꯐꯥꯏꯅꯦꯜ ꯌꯧꯔꯛꯑꯥꯅꯥ
ꯍꯧꯖꯤꯛꯀꯥꯟꯁꯦ ꯎꯝ
ꯍꯧꯖꯤꯛꯀꯥꯟꯁꯦ ꯋꯦꯗꯔꯁꯦ ꯅꯣꯡ ꯄꯤꯠ ꯄꯤꯠ ꯆꯨ ꯂꯩꯔꯦ ꯅꯣꯏꯗꯗꯤ ꯇꯧꯕ꯭ꯔꯥ
ꯇꯧꯋꯦ ꯀꯩꯅꯣ ꯇꯧꯋꯦ ꯍꯥꯏꯕꯅꯦ ꯉꯁꯤ ꯅꯣꯡ ꯅꯤꯗ ꯑꯗꯨꯝ ꯅꯣꯡ ꯀꯩꯅꯣ ꯈꯔ ꯆꯨ ꯅꯣꯔꯠ ꯏꯁꯇꯤ ꯅꯣꯡ ꯑꯀꯟꯕ ꯆꯨꯅꯤꯒ ꯍꯥꯏꯐꯦꯠꯇꯤ ꯍꯥꯏꯈꯤꯕ ꯔꯣꯝꯗꯤ ꯇꯧꯕꯅꯤꯗꯣ
ꯑꯣ ꯃꯣꯏ ꯀꯩꯅꯣ ꯀꯥꯒꯨꯅ ꯍꯥꯏꯔ ꯃꯤꯠ ꯇꯦꯔꯣꯂꯣꯖꯤꯀꯦꯜ ꯗꯤꯄꯥꯔꯠꯃꯦꯟꯅ
ꯍꯣꯏ ꯑꯗꯨ ꯃꯇꯝ ꯃꯇꯝꯁꯨ ꯃꯇꯝ ꯑꯣꯏꯕꯣꯏꯅꯤꯗ ꯍꯥꯏꯗꯤ ꯂꯧ ꯀꯩꯀꯩ ꯎꯅꯕ ꯃꯇꯝ ꯁꯨꯝ ꯀꯥꯟꯁꯤꯗꯨꯝ ꯈꯔ ꯑꯗꯨꯝ ꯆꯨꯕꯅꯦꯕ ꯃꯆꯤꯠ ꯃꯆꯤꯠ
ꯍꯣꯏ ꯍꯣꯏ ꯈꯔꯕꯨꯗꯤ ꯆꯨꯖꯅꯨꯗ ꯁꯤ ꯆꯨꯗ꯭ꯔꯗꯤ ꯀꯥꯏꯗ ꯎꯔꯒ ꯀꯥꯏ ꯆꯥꯅꯤ
ꯑꯗꯨꯁꯨ ꯂꯧ ꯂꯧꯕꯨꯛꯇ ꯇꯥꯔꯤꯗꯤ ꯐꯖꯅ ꯃꯄꯨꯡ ꯐꯥꯅ ꯇꯥꯕ ꯅꯠꯇꯕꯅꯤꯅ ꯂꯧ ꯎꯕꯒ ꯌꯥꯟꯅꯕ ꯅꯠꯇꯦ
ꯎꯝ
ꯏꯁꯤꯡ ꯆꯤꯡꯕ ꯈꯣꯠꯄ ꯇꯧꯅꯔ ꯇꯧꯅꯩ ꯉꯥꯛꯇꯅꯦ
ꯃꯥꯅꯦ
ꯈꯔ ꯁꯨꯝ ꯇꯥꯕꯒꯤ ꯇꯥꯕ꯭ꯔꯥꯒꯨꯝꯕꯅꯦꯕ
ꯎꯝ
ꯅꯣꯡꯆꯤꯡ ꯐꯖꯅ ꯆꯨꯗ꯭ꯔꯗꯤ ꯍꯌꯦꯡ
ꯎꯝ
ꯄꯣꯊꯣꯛꯇꯣ ꯋꯥꯠ
ꯃꯥꯅꯦ ꯃꯥꯅꯦ ꯅꯪ ꯅꯪꯗꯤ ꯀ꯭ꯂꯥꯁ ꯀꯌꯥ ꯀꯥꯔꯒꯦ
ꯑꯩꯗꯤ ꯌꯥꯝ ꯑꯍꯟ ꯑꯣꯏꯔꯦꯍꯦ
ꯑꯉꯥꯡ ꯅꯇꯕꯔꯣ
ꯑꯉꯥꯡ ꯅꯠꯇꯦꯍꯦ ꯑꯩꯗꯤ ꯌꯥꯝ ꯑꯍꯟ ꯑꯣꯏꯔꯦ
ꯑꯣ ꯆꯍꯤ ꯀꯨꯟꯊ꯭ꯔꯥ ꯃꯨꯛ ꯍꯦꯜꯂꯕꯣ
ꯎꯝ ꯁꯨꯔꯦ ꯑꯗꯨꯃꯥꯏꯅ
ꯑꯩꯅ ꯈꯜꯂꯨꯏꯅꯤꯅ ꯁꯥꯇ꯭ꯔ ꯃꯥꯜꯂꯨꯕ
ꯅꯠꯇ꯭ꯔꯦ ꯁꯥꯇ꯭ꯔꯒ ꯑꯣꯏꯒꯤꯗꯕ ꯀꯨꯏꯔꯦꯗ
ꯑꯍꯥꯎ ꯋꯥ ꯑꯉꯥꯡ ꯃꯥꯟꯕꯗꯨꯅꯅꯦ ꯚꯣꯏꯁꯇ
ꯑꯩꯗꯤ ꯃꯈꯥ ꯀꯩꯅꯣ ꯇꯧꯒꯤꯗ꯭ꯔꯦꯕ ꯑꯩ ꯒ꯭ꯔꯦꯖ꯭ꯋꯦꯁꯟ ꯕꯧꯇꯪ ꯇꯧꯔ ꯑꯗꯨꯝ ꯇꯣꯛꯈ꯭ꯔꯦꯕ ꯃꯈꯥ ꯇꯝꯗꯗ꯭ꯔꯦꯕ
ꯑꯣ ꯑꯩꯈꯣꯏꯖꯨꯅꯤꯗ
ꯀꯩ ꯀꯩ ꯍꯣꯠꯅꯔꯤꯒꯦ
ꯎꯝ ꯍꯣꯏ ꯒ꯭ꯔꯦꯖꯨꯑꯦꯁꯟ ꯂꯣꯏꯔꯒ ꯃꯥꯁꯇꯔꯕꯨꯗꯤ ꯇꯧꯋꯦ ꯅꯍꯥꯟ ꯑꯦꯛꯖꯥꯝ ꯂꯣꯏꯈ꯭ꯔꯦ ꯂꯣꯏ ꯑ ꯃꯥꯁꯇꯔ ꯑꯦꯛꯖꯝ ꯂꯣꯏꯈꯤꯕꯒꯤ ꯂꯣꯏꯈꯤꯗ ꯉꯥꯏꯔꯤ
ꯎꯝ ꯍꯧꯖꯤꯛꯄꯨꯗꯤ ꯁꯨꯝ ꯂꯩ ꯌꯨꯝꯗ
ꯑꯩ ꯋꯥꯔꯤ ꯁꯥꯟꯅꯕ ꯃꯥꯁꯇꯔ ꯍꯟꯇꯛ ꯂꯣꯏꯗ ꯉꯥꯏꯔꯤ ꯍꯥꯏꯔꯛꯄ ꯄꯤ ꯑꯩꯆ ꯗꯤ ꯇꯧꯔꯤ ꯍꯥꯏꯕ ꯉꯥꯛꯇ ꯉꯥꯏꯔꯦ ꯂꯥꯏꯔꯤꯛ ꯇꯝꯕ ꯉꯥꯛꯇ ꯉꯥꯏꯔꯦꯅꯦ ꯑꯩ ꯏꯊꯟ ꯉꯥꯏꯔꯦ ꯂꯥꯏꯔꯤꯛ ꯇꯝꯗ꯭ꯔꯤꯁꯦ
ꯂꯣꯏꯒꯤꯕꯩꯅꯦ ꯀꯩꯅꯣ ꯇꯝꯕ
ꯍꯣꯏ ꯍꯣꯏ ꯆꯍꯤ ꯆꯍꯤ ꯂꯣꯏꯈꯠꯈꯤꯕꯩꯅꯤ
ꯎꯝ ꯅꯪꯅ ꯍꯥꯟꯅ ꯄꯣꯛꯈꯤꯕꯩꯅꯦ ꯃꯌꯥꯝꯗꯒꯤ
ꯍꯣꯏ ꯃꯥꯅꯦ ꯃꯥꯅꯦ ꯆꯨꯝꯃꯦ
ꯍꯥ ꯀꯩꯅꯣ ꯇꯧꯕꯅꯦ ꯑ ꯃꯣꯏ ꯑꯗꯨ ꯋꯥꯔꯤ ꯁꯥꯟꯅꯕ ꯌꯨꯅꯤꯚꯔꯁꯤꯇꯤ ꯁꯥꯇ꯭ꯔ ꯃꯌꯥꯝ ꯌꯥꯎꯕꯅꯦ ꯑꯗꯨꯅꯅꯤ
ꯑꯗꯨꯏꯔꯥ ꯈꯪꯗꯦꯅꯦ ꯑꯩꯗꯣ ꯑ ꯃꯅꯤꯄꯨꯔ ꯗꯤꯄꯥꯔꯠꯃꯦꯟꯗ ꯌꯥꯎꯕ꯭ꯔꯥ ꯀꯥꯏ ꯍꯦꯛꯇ ꯍꯪꯉꯛꯑꯦꯕꯀꯣ
ꯑꯥ ꯎꯝ ꯍꯥꯏꯗꯤ ꯃꯅꯤꯄꯨꯔꯤ ꯗꯤꯄꯥ꯭ꯔꯠꯃꯦꯟꯇ ꯌꯥꯎꯕ ꯀꯩ ꯍꯥꯏꯅꯣꯕ
ꯁꯨꯝ ꯍꯪꯉꯛꯏꯕ ꯈꯣꯟꯖꯦꯟꯗꯣ ꯈꯔ ꯃꯥꯟꯕ ꯌꯥꯎꯕ꯭ꯔꯥ ꯀꯩꯅꯣ ꯈꯪꯗꯦꯕ
ꯑꯣ ꯑꯣ ꯑꯣ ꯃꯥꯜꯂꯝꯃꯅꯤ ꯃꯅꯤꯄꯨꯔꯤ ꯗꯤꯄꯥ꯭ꯔꯠꯃꯦꯟꯇ ꯃꯣꯏ ꯅꯨꯄꯤꯁꯨ ꯌꯥꯝ ꯌꯥꯎꯕꯅꯤ
ꯕ꯭ꯔꯗꯔꯗꯤ ꯀꯩ ꯁꯕꯖꯦꯛꯇ ꯃꯥꯁꯇꯔ ꯇꯔꯤꯅꯣ
ꯎꯝ ꯑꯩꯗꯤ ꯏꯪꯂꯤꯁꯇꯅꯦ ꯈꯪꯗꯦꯗ ꯅꯪ ꯑꯗꯨꯗꯤ ꯎꯝ ꯍꯥꯏꯗꯤ ꯃꯤ ꯃꯌꯥꯝ ꯑꯃ ꯊꯦꯡꯅꯩ ꯍꯥꯏꯕꯅꯤꯅ ꯅꯪ ꯗꯤꯄꯥ꯭ꯔꯠꯃꯦꯟ ꯃꯌꯥꯝ ꯁꯨꯔꯝꯃꯅꯤ ꯋꯥꯔꯤ ꯁꯥꯟꯅꯕꯗꯣ
ꯑꯩꯅ ꯁꯥꯟꯅꯕꯗꯣ ꯑꯩ ꯑꯩ ꯑꯦ ꯑꯗꯨ ꯑꯩꯗꯣ ꯃꯣꯏ ꯑꯩꯅ ꯁꯥꯟꯅꯕꯗꯣ ꯑꯌꯥꯝꯕꯅ ꯑꯩ ꯏꯪꯂꯤꯁ ꯗꯤꯄꯥ꯭ꯔꯠꯃꯦꯟꯒꯤꯅꯤ ꯍꯥꯏꯕꯖꯨ ꯌꯥꯎꯋꯦ ꯑꯗꯩꯗꯤ ꯑꯌꯥꯝꯕꯅ ꯑꯗꯨ ꯑꯣꯏꯌꯦꯕꯀꯣ ꯑꯗꯨꯒ ꯑꯇꯣꯞꯄ ꯑꯃꯅꯤ ꯑꯃꯖꯨ ꯊꯦꯡꯅꯩꯌꯦ
ꯀꯔꯤ ꯏꯪꯂꯤꯁ ꯗꯤꯄꯥ꯭ꯔꯠꯃꯦꯟꯒꯤꯅꯤ ꯍꯥꯏꯕꯁꯨ ꯌꯥꯎꯋꯦ
ꯑꯥ
ꯀꯩꯩꯅꯣ ꯍꯥꯏꯖꯤꯕꯣ ꯏꯪꯂꯤꯁ ꯗꯤꯄꯥ꯭ꯔꯠꯃꯦꯟꯗꯤ ꯅꯨꯄꯥ ꯑꯩꯈꯣꯏ ꯌꯥꯝ ꯌꯥꯎꯗꯕꯅꯦ ꯑꯗꯨ ꯀꯅꯥ ꯀꯅꯥ ꯑꯣꯏꯔ
ꯈꯪꯗꯦ ꯑꯩ ꯀꯩꯅꯣ ꯑꯩ ꯑꯩꯗꯣ ꯃꯤ ꯃꯌꯥꯝꯕꯨꯗꯤ ꯁꯥꯟꯅꯕꯗꯤ ꯅꯠꯇꯦꯕ ꯑꯗꯨ ꯁꯨꯝ ꯑꯩꯅ ꯑꯇꯣꯞꯄꯗ ꯁꯥꯟꯅꯕ ꯀꯥꯟꯗ ꯑꯗꯥꯏꯅ ꯌꯥꯎꯋꯦꯕ
ꯑꯣ ꯍꯣꯏ ꯏꯃꯥꯟꯅꯕ ꯌꯥꯎꯗꯤ ꯌꯥꯎꯕꯅꯦ ꯑꯗꯨꯝ ꯃꯔꯛꯇ ꯀꯩꯅꯣ ꯌꯥꯎꯔꯝꯃꯅꯤ
ꯑꯣꯏꯔꯝꯃꯅꯤ
ꯑꯗꯨꯗꯤ ꯉꯁꯤ
ꯕ꯭ꯔꯗꯔꯒꯤꯗꯤ ꯋꯥꯔꯤ ꯁꯥꯟꯅꯕ ꯂꯣꯏꯒ꯭ꯔꯕꯣ
ꯑꯩꯒꯤꯗꯤ ꯑꯩꯒꯤ ꯑꯩꯗꯤ ꯀꯩꯅꯣ ꯈꯛꯇꯅꯤꯗ ꯑꯩꯒꯤ ꯑꯣꯏꯅꯗꯤ ꯂꯥꯛꯇꯦ ꯑꯩꯗꯤ ꯃꯤꯒꯤꯗ ꯍꯦꯕ ꯇꯞ ꯃꯥ ꯇ
ꯍ
ꯎ ꯍꯦꯜꯞ ꯇꯧꯕ ꯑꯩꯁꯦ ꯑꯩꯉ ꯑꯩꯉꯣꯟꯗ ꯀꯥꯟꯅꯗꯕꯕꯨꯖꯤ ꯅꯠꯇꯦ ꯍꯥꯏꯗꯤ ꯑꯩꯅ ꯔꯤꯁꯞ ꯇꯧꯕꯤꯕ ꯈꯛꯇꯅꯦꯕ ꯑꯩ ꯑꯩꯒꯤ ꯑꯣꯏꯅ ꯄ꯭ꯔꯥꯏꯃꯥꯔꯤ ꯑꯣꯏꯅꯗꯤ ꯂꯥꯛꯇꯦꯕ
ꯍꯥꯞꯍꯟꯗ꯭ꯔꯤꯔ ꯅꯠꯇ꯭ꯔꯒ ꯀꯩꯅꯣ ꯊꯦꯟꯒꯤ ꯂꯧ ꯎꯗ꯭ꯔꯤꯔ
ꯃꯦ ꯎꯝ
ꯇꯜꯂꯕ
ꯅꯠꯇꯦ ꯃꯣꯏꯅ ꯍꯥꯞꯄꯛꯇꯕ ꯑ ꯑꯦꯀꯥ꯭ꯎꯟꯖꯦ ꯁꯤ ꯑꯅꯧꯕ ꯑꯣꯏꯕ ꯍꯥꯟꯅꯒꯤꯗꯣ ꯌꯥꯒꯤꯗ꯭ꯔꯕ ꯁꯤꯝ ꯑꯗꯨꯒꯤ ꯑꯅꯧꯕꯖꯦ ꯈꯤꯇꯪ ꯍꯥꯟꯅꯩꯗꯨꯗ ꯑꯣꯏꯔꯗꯤ ꯃꯌꯥꯝ ꯂꯩꯕ ꯑꯗꯣ ꯑꯅꯧꯕꯖꯤꯗꯗꯤ ꯄꯨꯔꯥ ꯅꯧꯅ ꯃꯀꯣꯛꯇꯩ ꯍꯧꯕꯒꯤ ꯉꯔꯥꯡ ꯅꯍꯥꯟꯗꯒꯤ ꯍꯧꯗ ꯉꯥꯏꯔꯤꯕ ꯑꯗꯨꯒꯤ ꯁꯠ ꯂꯥꯎꯅꯁꯨ ꯍꯥꯞꯄꯤꯔꯛꯇꯕ
ꯉꯔꯥꯡ ꯅꯍꯥꯟꯅꯤ ꯈꯔ ꯁꯥꯕ ꯅꯨꯡꯉꯥꯏꯇꯕ ꯃꯥꯜꯂꯤ
ꯍꯥ
ꯉꯔꯥꯡ ꯅꯍꯥꯟꯒꯤ ꯋꯥꯔꯤ ꯁꯥꯟꯅꯕꯁ ꯈꯔ ꯅꯨꯡꯉꯥꯏꯇꯦ ꯍꯥꯏꯕ ꯇꯥ ꯈꯣꯠꯇꯣ ꯀꯩꯅꯣ ꯐꯪꯗꯦꯕ
ꯑ ꯃꯣꯏ ꯀꯝꯄ꯭ꯂꯦꯟ ꯌꯥꯝ ꯂꯥꯛꯈꯤꯕꯅꯦ ꯒ꯭ꯔꯨꯞꯇ ꯑꯩꯁꯨ ꯐꯖꯅꯗꯤ ꯈꯪꯗꯦ
ꯑꯩꯁꯨ ꯎꯝ ꯑꯗꯨꯝꯗꯤ ꯀꯩꯅꯣ ꯇꯧꯗꯦꯕ ꯋꯥꯔꯤꯁꯦ ꯑꯗꯨꯝꯗꯤ ꯁꯥꯟꯅꯗꯦꯕ ꯍꯥꯏꯗꯤ ꯃꯛ ꯃꯔꯛꯇ ꯑꯃꯨꯛ ꯁꯥꯟꯅꯕꯅꯦꯕ
ꯑꯩꯁꯨ ꯁꯥꯟꯅꯗꯦꯗ ꯑꯃꯕꯨꯗꯤ ꯍꯥꯄꯝꯕꯅꯦ ꯑꯗꯨꯗ ꯑꯗꯨꯗꯨ ꯂꯣꯏꯈ꯭ꯔꯕ ꯑꯩꯅ ꯁꯨꯝ ꯊꯕꯛ ꯁꯨꯝ ꯇꯧ ꯇꯧꯅ ꯁꯨꯝ ꯁꯥꯟꯅꯕꯗꯣ ꯌꯥꯏꯌꯦꯅ ꯁꯨꯝ ꯋꯥꯐꯠꯂꯛꯛꯇꯗꯁꯨ ꯑꯗꯨ
ꯑ ꯑꯩꯁꯨ ꯉꯔꯥꯡ ꯅꯍꯥꯟꯗꯒꯤ ꯍꯛꯆꯥꯡ ꯑꯃꯗ ꯂꯩꯕ ꯑꯗꯨꯣ ꯍꯧꯖꯤꯛ ꯀꯖꯤꯗꯤ ꯈꯔ ꯐꯒꯠꯂꯦ ꯑꯗꯨꯒꯤ ꯑꯃꯨꯛ ꯋꯥꯔꯤ ꯁꯥꯟꯅꯕ ꯑꯃꯨꯛ ꯀꯩꯅꯣ ꯇꯧꯔꯤꯅꯤ ꯉꯔꯥꯡ ꯅꯍꯥꯟ ꯃꯤꯅ ꯋꯥꯔꯤ ꯁꯥꯟꯖꯦ ꯃꯤ ꯋꯥꯔꯤ ꯁꯥꯟꯖꯦ ꯋꯥꯔꯤ ꯁꯥꯟꯖꯦꯅ ꯃꯌꯥꯝ ꯍꯥꯏꯔꯛꯑꯝꯕꯅꯦꯕ ꯑꯗꯨꯣ ꯏꯃꯥꯟ ꯑꯣꯏꯒꯩ ꯍꯥꯏꯇꯥꯔꯦ ꯑꯗꯨ ꯑꯩ ꯑꯩ ꯅꯥꯔꯤ ꯑꯩ ꯏꯁꯥꯁꯦ ꯀꯌꯥ ꯅꯨꯡꯉꯥꯏꯇꯦꯅ ꯉꯁꯤꯗꯤ ꯑꯃꯨꯛ ꯈꯔ ꯁꯥꯟꯅꯔ
ꯀꯩ ꯑꯣꯏꯅ ꯅꯨꯡꯉꯥꯏꯇ꯭ꯔꯤꯅꯣ ꯀꯩꯗꯧꯔꯤ
ꯥꯎ ꯈꯠ꯭ꯔ ꯈ ꯇꯕꯅꯤꯗ ꯕꯤ ꯂꯣꯣꯏꯕꯒꯤ
ꯀꯣꯏꯕꯒꯤ
ꯎꯝ
ꯋꯥꯡꯕꯗꯤ ꯈꯔ ꯃꯌꯥꯝꯅꯤ ꯂꯣ ꯑꯣꯏꯁꯦ ꯌꯥꯝꯅ ꯊꯈꯤꯤꯔꯅꯤꯀꯣ ꯌꯥꯝ ꯀꯩꯅꯣ ꯐꯒꯠꯄꯗꯣ ꯌꯥꯝ ꯋꯥꯏꯑꯦ ꯌꯥꯝ
ꯅꯪꯅ ꯃꯔꯣ ꯑꯃ ꯑꯗꯨꯃꯥꯏꯅ ꯑꯃꯨꯛ ꯍꯥꯏꯖꯜꯂꯦ ꯑꯩꯁꯨ ꯄꯀꯤꯗ ꯀꯤꯔꯦ ꯇꯧꯔꯤꯁꯦ
ꯀꯤꯕ ꯀꯩꯅꯣ ꯇꯧꯕ ꯅꯠꯇꯦꯍꯦ ꯁꯨꯝ ꯏꯌꯥꯔꯗꯣ ꯈꯔ ꯂꯧꯕꯗꯤ ꯌꯥꯗꯦ ꯍꯥꯏꯕꯅꯦꯕ
ꯃꯥꯅꯦ ꯃꯥꯅꯦ ꯆꯨꯝꯃꯦ ꯐꯩ ꯇꯧꯕꯅꯤ ꯑꯩ ꯂꯧꯔꯤꯗ ꯐꯒꯠꯂꯛꯑꯦ ꯍꯧꯖꯤꯛꯄꯨꯗꯤ ꯎ
ꯍꯥꯏꯗꯤ ꯕꯤꯇꯤ ꯋꯥꯡꯕꯩꯗꯤ ꯋꯥꯡꯉꯦ ꯈꯣꯠꯂꯦꯅ ꯍꯤꯗꯥꯛꯇꯣ ꯐꯠꯂꯧ ꯆꯥꯥꯁꯟꯅꯤꯉꯏꯗꯅ ꯂꯣ ꯑꯣꯏꯕꯒꯤꯗꯤ ꯐꯇ ꯆꯥꯕꯅꯤ ꯍꯤꯗꯥꯞ ꯆꯥꯕꯒꯣꯄ ꯇꯣ
ꯔꯦ ꯔꯦ ꯈꯪꯗ꯭ꯔꯦ ꯂꯥꯏꯅꯥ ꯍꯥꯏꯔ ꯖꯥꯠ ꯖꯥꯠꯅꯦ ꯇꯧꯔꯤꯁꯦ ꯃꯤꯅꯗꯤ ꯎꯕꯗ ꯊꯥꯖꯗꯕ ꯑꯩꯗꯣ ꯀꯩꯁꯨ ꯌꯥꯝ ꯀꯟꯅ ꯏꯌꯥꯡ ꯀꯪꯕꯁꯨ ꯑꯣꯏꯗꯦꯕ ꯌꯥꯝ ꯅꯣꯏꯕꯁꯨ ꯑꯣꯏꯗꯕ ꯑꯗꯨꯝ ꯃꯤꯅ ꯎꯕꯗ ꯑꯩ ꯕꯤ ꯄꯤ ꯂꯣ ꯑꯣꯏ ꯍꯥꯏꯕꯗ ꯊꯥꯖꯗꯦꯕ
ꯑꯗꯨꯕꯨꯗꯤ ꯃꯤꯗꯣ ꯃꯌꯥꯡ ꯀꯪꯕ ꯉꯥꯛꯇꯅ ꯂꯣ ꯑꯣꯏꯕ ꯅꯠꯇꯦꯗ
ꯍꯣꯏ ꯀꯃꯥꯏ ꯑꯣꯏꯔꯤꯅꯣ ꯈꯪꯗꯦꯕ ꯆꯥꯕꯁꯨ ꯃꯌꯥꯝ ꯆꯥꯏꯔꯤꯅꯦ ꯑꯗꯨ
ꯈꯪꯗꯦꯕꯣ ꯕꯤ ꯄꯤ ꯂꯣ ꯑꯣꯏꯔꯤꯁꯦ ꯀꯃꯥꯏꯅ ꯑꯣꯏꯔꯤꯅꯣ ꯕꯤ ꯄꯤ ꯍꯥꯏ ꯑꯣꯏꯕꯗꯨꯗꯤ ꯃꯥꯒꯤ ꯒꯨꯂꯤ ꯆꯥꯔ ꯈꯣꯠꯂꯒ ꯐꯩꯩꯅ ꯂꯣꯏꯕꯩꯅꯤ ꯀꯪꯗꯅꯤ ꯀꯃꯥꯏꯗꯅꯦ
ꯆꯥꯃꯟꯗꯅ ꯂꯣ ꯑꯣꯏꯔꯕ ꯈꯪꯗꯦ
ꯆꯥꯒꯟꯕ ꯌꯥꯡꯒꯪꯕꯅ ꯇꯧꯗ꯭ꯔꯣ
ꯈꯪꯦ ꯑꯗꯨ ꯇꯥꯔꯕ ꯈꯪꯗꯦ ꯑꯗꯨꯃꯥꯏ ꯑꯗꯨꯃꯥꯏꯅ ꯑꯣꯏꯔꯕ꯭ꯔꯥ ꯑꯩ ꯒ꯭ꯌꯥꯟꯇ
ꯗꯤ ꯆ ꯆꯥꯕꯁꯦ ꯑꯗꯨꯝ ꯆꯥꯕꯗꯤ ꯑꯗꯨꯝ ꯆꯥꯏꯅꯦ ꯑꯗ ꯅꯣꯏꯕꯨꯗꯤ ꯄꯥꯡꯅ ꯑꯣꯏꯗꯤꯑꯣ